ꯍꯂꯣ ꯑꯥꯎ ꯑꯥꯎ
ꯇꯥꯕ꯭ꯔꯣ ꯇꯌꯦ
ꯑꯣ ꯅꯪꯒꯤ ꯐꯣꯟꯗꯣ ꯌꯥꯝ ꯐꯔꯦ
ꯎ ꯐꯔꯦ ꯐꯔꯦ
ꯍꯦꯜꯂꯣꯒ ꯇꯥꯕ꯭ꯔꯣꯅ ꯌꯥꯝꯗꯧ ꯃꯥꯜꯂꯦꯀꯣ ꯍꯧꯖꯤꯛꯇꯤ
ꯇꯥꯏꯌꯦ ꯍꯧꯖꯤꯛꯇꯤ ꯉꯁꯥꯏꯗꯣ ꯇꯥꯗꯦ ꯑꯩ ꯑꯩꯅ ꯍꯦꯜꯜꯂꯣ ꯍꯤꯜꯂꯣ ꯍꯥꯏꯕꯗꯨꯁꯨ ꯅꯪ ꯇꯥꯗꯕ ꯃꯥꯜꯂꯦ ꯅꯪꯅ ꯍꯥꯏꯕꯗꯨꯁꯨ ꯇꯥꯗꯦ
ꯑꯣ ꯆꯥꯛ ꯆꯥꯔꯕꯣ ꯆꯥꯗ꯭ꯔꯤ ꯍꯥꯏꯔꯣ
ꯆꯥꯔꯕꯣ ꯍꯥꯏꯗꯤ ꯑꯌꯨꯛꯀꯤꯔꯣ
ꯑꯣ ꯍꯣꯏ ꯑꯌꯨꯛꯀꯤ ꯅꯨꯡꯊꯤꯟꯒꯤꯗꯤ ꯇꯔꯥ ꯋꯥꯜꯂꯕꯣ ꯍꯪꯒꯅꯤ
ꯑꯁ ꯅꯨꯡꯊꯤꯟꯜꯒꯤ ꯆꯔꯥ ꯋꯥꯟꯗꯦ ꯑꯩꯈꯣꯏ
ꯎꯝ ꯑꯩꯁꯨ ꯉꯁꯤꯒꯤ ꯆ ꯆꯥꯗ꯭ꯔꯔꯤ
ꯑꯦ ꯐꯤꯒꯔꯁꯦ ꯃꯤ
ꯑꯁ ꯀꯔꯑ ꯐꯤꯒꯥ ꯀꯩꯅꯣ ꯑꯩꯒꯤ ꯀꯣꯟ ꯀꯩꯀꯥ ꯄꯨꯂꯥꯞꯇꯣ ꯀꯩꯅꯣꯗ ꯊꯥꯈ꯭ꯔꯦ ꯊꯕꯛ ꯑꯃ ꯆꯠꯀꯗꯕ ꯂꯩꯕ ꯑꯥꯗ ꯆꯠꯀꯗꯕ
ꯑꯣ ꯅꯪ ꯊꯕꯛ ꯅꯍꯥꯟ ꯇꯧꯕꯗꯣ ꯇꯣꯛꯈ꯭ꯔꯕꯣ
ꯏꯁ ꯑꯩ ꯊꯕꯛ ꯇꯧꯕ ꯀꯨꯏꯔꯦ ꯍꯥꯥ ꯇꯔꯨꯀꯁꯨꯔꯣ ꯃꯅꯤ
ꯅꯣꯅ
ꯃꯅꯦ ꯍꯤꯡꯉꯅꯦ
ꯄꯩꯁꯥꯗꯤ ꯀꯥꯏꯗꯒꯤ
ꯄꯩꯁꯥꯗꯤ ꯈꯪꯗꯦꯁ ꯄꯩꯁꯥ ꯂꯥꯛꯑꯣ ꯂꯥꯛꯑꯣ ꯍꯥꯏꯔꯒ ꯑꯗꯨꯝ ꯂꯥꯛꯑꯦ
ꯁꯤ ꯅꯪꯒꯤ ꯂꯥꯏꯐꯇꯦ ꯅꯪꯒꯤ ꯂꯥꯏꯐ ꯏꯁꯇꯥꯏꯜꯗꯨꯗꯤ ꯌꯥꯝ ꯀꯠꯂꯛꯑꯦ
ꯋꯥꯔꯤ ꯈꯛꯇꯅꯦꯗ ꯌꯥꯝ ꯋꯥꯔꯒ ꯂꯩ ꯖꯥꯠꯅꯦ ꯑꯩꯁꯨ
ꯀꯩꯒꯤꯅꯣ ꯊꯕꯛ ꯇꯧꯔꯤꯁꯤꯅ
ꯑꯗꯨꯅ ꯊꯕꯛꯇꯣ ꯇꯧꯅꯤꯡꯗ꯭ꯔꯕ ꯋꯥꯕ ꯅꯨꯡꯉꯥꯏꯊꯣꯛꯀꯦꯅ ꯈꯟꯕ
ꯏꯁꯁ ꯑꯗꯨꯒ ꯌꯨꯝꯗ ꯑꯗꯨꯝ ꯊꯕꯛ ꯇꯧꯗꯕꯤꯗ ꯑꯗꯨꯝ ꯆꯥꯔ ꯇꯨꯝꯃꯦ ꯐꯣꯟ ꯌꯦꯡꯉꯦ ꯅꯨꯡꯉꯥꯏꯔꯦꯅꯦꯍꯦ
ꯅꯔꯍꯣꯏ
ꯌꯨꯝ ꯆꯠꯂꯣꯗꯅ ꯑꯗꯨꯗꯤ ꯌꯨꯝꯗ ꯆꯠꯂꯒ ꯊꯕꯛ ꯁꯨ ꯂꯧ ꯆ
ꯍꯥꯥ ꯇꯥꯢ ꯍꯥꯏꯔꯛꯑꯣ ꯍꯟꯗꯛ ꯅꯪ ꯀꯩ ꯗ꯭ꯔꯃꯥ ꯑꯅꯧꯕ ꯌꯦꯡꯉꯤꯔꯣ ꯗ꯭ꯔꯃꯥ ꯑꯅꯧꯕ ꯂꯩꯕ꯭ꯔꯣ
ꯑꯩ ꯀꯩꯩꯅꯣ ꯀꯣꯔꯦꯟꯗ꯭ꯔ ꯃꯥ ꯔꯣꯌꯅꯤ ꯃꯁ ꯁꯥꯕꯗꯣ ꯑꯗ ꯌꯦ ꯅꯦꯃꯦ
ꯑꯩꯁꯨ ꯑꯗꯨ ꯌꯦꯡꯕ ꯂꯣꯏꯗ꯭ꯔꯤ
ꯂꯣꯏꯗ꯭ꯔꯤ ꯂꯣꯏꯗ꯭ꯔꯤ ꯃꯣꯏꯗꯣ ꯑꯦꯄꯤꯁꯣꯠꯇꯣ ꯂꯣꯏꯅ ꯊꯥꯒꯠ ꯂꯣꯏꯈ꯭ꯔꯦ
ꯑꯣ ꯑꯃꯨꯛ ꯌꯥꯎꯗꯕ
ꯑꯩꯁꯨꯅꯦ
ꯑꯦꯄꯤꯁꯣꯗ ꯇꯨꯗꯤ ꯌꯦꯡꯕ ꯅꯨꯡꯉꯥꯏꯌꯦ ꯏꯗꯤꯠ ꯇꯧꯕ ꯃꯇꯥꯡꯗ
ꯒꯦꯞ ꯌꯥꯝ ꯊꯝꯂꯒ ꯑꯕꯨꯡꯒꯤ ꯌꯦꯡꯉꯗꯤ ꯀꯣ ꯚꯤꯠ ꯌꯥꯎꯗꯦꯕ
ꯎꯝ ꯑꯇꯣꯞꯄꯗꯤ ꯑꯩꯗꯤ ꯗꯤꯁꯅꯦꯒꯨꯝꯕ ꯌꯥꯝ ꯄꯥꯝꯃꯦ ꯗꯤꯁꯅꯦ ꯀꯩ ꯐꯖꯕ ꯂꯩꯔ ꯗꯤ ꯍꯥꯏꯕ꯭ꯔꯣ
ꯑꯩ ꯍꯥꯏꯕꯤꯒꯦ ꯑꯦꯅꯤꯃꯦꯁꯟꯒꯤ ꯑꯦꯝꯄꯔꯔ ꯒ꯭ꯔꯨꯞ ꯍꯥꯏꯕꯗꯣ
ꯀꯩꯑꯕ
ꯑꯦꯝꯄꯔꯔ ꯒ꯭ꯔꯨꯞ
ꯑꯦꯝꯄꯦꯔꯔ ꯒ꯭ꯔꯣ ꯑꯣ ꯅꯪ ꯀꯥꯏ ꯀꯩ ꯑꯦꯞꯁꯇ ꯌꯦꯡꯉꯤꯅꯣ
ꯃꯨꯚꯤꯕꯣꯛꯁꯇ
ꯑꯩꯗꯤ ꯅꯦꯠꯐꯂꯤꯛꯁꯗ ꯌꯦꯡꯉꯦ
ꯄꯩꯁꯥ ꯄꯥꯏꯕ ꯃꯤ
ꯑꯦꯁ ꯃꯤꯒꯤ ꯑꯦꯀꯥꯎꯟꯗꯒꯤ ꯌꯦꯡꯉꯤ ꯃꯤ ꯃꯤꯒꯤ ꯑꯦꯀꯥꯎꯟꯗ ꯌꯦꯡꯕꯅꯦ ꯑ ꯅꯣꯡ ꯆꯨꯔ ꯇꯧ ꯃꯥꯜꯂꯦꯀꯣ ꯉꯁꯥꯏꯗꯤ ꯅꯨꯡꯁꯥ ꯈꯨꯁꯥꯗꯣ ꯑꯁ ꯁꯥꯕꯅ ꯂꯩꯕ ꯌꯥꯗ꯭ꯔꯥ ꯍꯨꯃꯥꯡꯗꯤ ꯁꯧꯕꯗ
ꯑꯩꯈꯣꯏꯒꯤꯗꯤ ꯃꯩꯁꯨ ꯂꯥꯛꯇꯦ
ꯐꯦꯟꯁꯨ ꯂꯩꯕ ꯅꯠꯇꯦ ꯑꯁ ꯌꯥꯝ ꯊꯥꯒ꯭ꯔꯖꯥꯠꯅꯤ
ꯐꯦꯟ ꯁꯤꯂꯤꯡ ꯐꯦꯟ ꯑꯗꯨꯝ ꯍꯣꯜ ꯗꯦ ꯊꯥꯔꯒ ꯇꯨꯝꯕꯅꯦꯕ ꯑꯗꯣ ꯉꯁꯤꯗꯣ ꯃꯩ ꯃꯨꯠꯈ꯭ꯔꯕ
ꯎꯝ ꯅꯪ ꯀꯅꯥ ꯀꯅꯥ ꯂꯩꯕꯅꯣ ꯅꯇꯣꯝꯇ ꯂꯩꯔꯤꯔꯣ ꯑꯣ
ꯅꯠꯇꯦ ꯏꯅꯥꯎ ꯅꯨꯄꯥꯒ
ꯑꯣ ꯍꯟꯗꯥꯡ ꯑꯍꯥꯎꯕ ꯅꯨꯃꯤꯠꯇꯗꯤ ꯀꯧꯔꯛꯑꯣ ꯍꯦ ꯔꯥꯡꯁꯨ
ꯏꯁ ꯊꯥ ꯊꯥ ꯑꯃ ꯁꯨꯔꯅꯤ ꯌꯦꯟꯁꯥꯡ ꯑꯍꯥꯎꯕ ꯆꯥꯗꯕ
ꯑꯍꯥꯎꯕ ꯅꯠꯇ꯭ꯔꯁꯨ ꯆꯝꯐꯨꯠꯀ ꯁꯤꯡꯖꯨꯁꯨ ꯌꯥꯏꯑ ꯑꯩꯗꯤ ꯆꯝꯐꯨꯠ ꯌꯥꯝ ꯄꯥꯝꯃꯦ ꯁꯤꯡꯖꯨꯒ ꯀꯩꯅꯣꯒꯤ ꯍꯋꯥꯏ ꯃꯅꯥꯗꯣ ꯊꯨꯝ ꯈꯔ ꯊꯥꯛꯑꯅꯤ ꯑꯖꯤꯅꯥꯃꯣꯇꯣ ꯈꯔ ꯊꯥꯛꯑꯅꯤ ꯑꯗꯨꯒ ꯃꯣꯔꯣꯛ ꯃꯦꯠꯄ ꯇꯧꯔꯅꯤ ꯑꯁ ꯈꯨ ꯍꯥꯎ
ꯅꯣꯏ ꯄꯨꯔꯒ ꯂꯥꯛꯑꯣ ꯀꯩꯅꯣ ꯀꯣꯏꯔꯛꯑꯣ ꯅꯣꯏꯁꯨ ꯁꯤꯗ ꯀꯩꯗꯧꯕꯒꯤꯔꯣ ꯅꯣꯏ ꯀꯩꯅꯣꯗꯣ ꯊꯕꯛ ꯁꯨꯔꯤꯔꯣ
ꯍꯥꯥ
ꯍꯧꯖꯤꯛ ꯃꯈꯣꯟ ꯇꯥꯔꯤꯗꯣ
ꯃꯄꯥꯟꯗ ꯑꯣꯏꯔꯝꯒꯅꯤ ꯈꯪꯗꯦ ꯑꯩꯁꯨ
ꯑꯁꯤ ꯑꯁꯤꯗꯁꯨꯀꯣ ꯌꯨꯝ ꯁꯥꯕꯒꯤ ꯌꯨꯝ ꯁꯥꯕꯒꯤ ꯁꯤꯗꯁꯨ
ꯇꯨ ꯑꯃꯨꯛꯀ ꯍꯧꯔꯛ ꯑꯦ ꯀꯩꯅꯣ ꯌꯥꯝ ꯗꯤꯁꯇ꯭ꯔꯕ ꯑꯣꯏ ꯇꯧꯏ
ꯎꯝ
ꯅꯣꯡ ꯇꯥꯒ
ꯀꯅꯥ ꯀꯅꯥ ꯂꯩꯔꯤꯅꯣ ꯅꯍꯅꯊꯟꯗꯔꯣ ꯇꯥꯔꯕꯣ
ꯑꯣꯜ ꯇꯑ ꯇ
ꯀꯅꯥ ꯀꯅꯥ ꯂꯩꯔꯤꯅꯣ
ꯑꯩ ꯏꯇꯣꯝꯇ ꯂꯩꯌꯦꯗ
ꯌꯕꯔ ꯁꯤ ꯀꯌꯥ ꯂꯧꯒꯦ
ꯊꯕꯛ ꯌꯥꯝ ꯂꯩꯌꯦ ꯇꯧꯕ ꯇꯟꯗꯅ ꯋꯥ ꯇꯩꯅꯕ ꯂꯩ ꯌꯨꯝ ꯌꯨꯝ ꯆꯠꯇꯣꯔꯦ ꯍꯌꯦꯡ
ꯈꯨꯟꯗ
ꯌꯦꯁ ꯄꯨꯂꯞ ꯒꯥꯔꯤꯗ ꯍꯥꯞꯈ꯭ꯔꯦ ꯑꯩꯒꯤ ꯄꯣꯠ ꯆꯩꯗꯣ ꯑꯗꯨꯒꯤꯅꯦ ꯍꯧꯖꯤꯛ ꯆꯥꯛ ꯆꯥꯗꯕꯤ ꯂꯩꯔꯤꯁꯦ
ꯑꯗꯨꯒ ꯀꯔꯝ ꯀꯥꯟꯗ ꯂꯥꯛꯇꯣꯏꯕ ꯑꯃꯨꯛꯀ ꯑꯁꯤꯗ
ꯀ ꯀꯔꯤ
ꯀꯔꯝ ꯀꯥꯟ ꯍꯜꯂꯛꯇꯣꯏꯅꯣ ꯍꯥꯏꯕ
ꯍꯜꯂꯛꯑꯔꯣꯏ ꯑꯩ ꯄꯨ ꯆꯩꯩ ꯂꯣꯏꯅ ꯄꯨꯍꯔꯗꯕꯅꯦ
ꯑꯦꯁ ꯂꯥꯛꯑꯔꯣꯏ ꯍꯥꯏꯔꯤꯁꯤꯅꯦꯅ
ꯂꯥꯛꯔꯣꯏ ꯍꯣꯏ ꯍꯣꯏ ꯏꯝꯐꯥꯜꯗ ꯂꯩ ꯂꯩꯔꯔꯣꯏ ꯑꯩ
ꯐꯔꯦ ꯐꯔꯦ
ꯃꯌꯥꯝ ꯅꯨꯡꯉꯥꯏꯗꯧꯔꯤ ꯑꯩ
ꯈꯔ ꯌꯥꯝꯅꯕ
ꯑꯁ ꯑꯗꯨꯒꯤ ꯂꯥꯏ ꯑ ꯌꯥꯝ ꯃꯤꯁ ꯇꯧꯗꯧꯔꯦꯍꯦ ꯦꯕꯤꯗ ꯃꯤꯁ ꯇꯧꯗꯔ
ꯀ ꯃꯤ
ꯌꯨꯝꯗꯗꯤ ꯋꯥꯔꯤ ꯁꯥꯕꯁꯨ ꯌꯥꯔꯣꯏ ꯊꯦꯡꯕꯗ ꯊꯕꯛ ꯃꯥꯁꯨ ꯊꯕꯛ ꯆꯠꯄꯅꯤꯅ ꯅꯨꯡꯗꯥꯡꯗ ꯅꯠꯇ꯭ꯔꯗꯤ ꯋꯥꯔꯤ ꯁꯥꯕ ꯃꯇꯝ ꯂꯩꯇꯦ ꯁꯥꯕꯁꯨ ꯌꯥꯔꯣꯏ ꯑꯗꯨ ꯃꯇꯝꯗꯣ
ꯑꯗꯨ ꯇꯦꯛꯁ ꯇꯨꯗꯤ ꯌꯥꯏꯅ
ꯊꯔꯣꯏ ꯏꯔꯣꯟꯗ ꯆꯥꯅꯤꯡꯉꯤ
ꯑꯩꯁꯨ ꯆꯥꯅꯤꯡꯉꯦ ꯑꯗꯨꯒ
ꯃꯣꯔꯣꯛ ꯃꯣꯔꯣꯛ ꯁꯥꯍꯜꯂꯒ ꯍꯥꯎꯔꯅꯤ
ꯑꯁꯣꯏꯗ ꯎꯁꯣꯏꯒꯤ ꯆꯝꯐꯨꯠ ꯑꯗꯨꯒ ꯀꯩꯅꯣꯗ ꯃꯣꯔꯣꯛ ꯃꯦꯠꯄꯗ ꯆꯥꯕ ꯍꯥꯎꯔ
ꯎꯝ ꯑꯩ ꯌꯨꯝ ꯆꯠꯂꯒ ꯆꯥꯔꯨꯔꯒꯦ ꯅꯪꯁꯨ ꯂꯥꯛꯑꯣ ꯄꯦꯔꯨꯛꯀ ꯁꯤꯡꯖꯨ ꯆꯥꯅꯕꯗꯣ ꯀꯩꯅꯣꯗ ꯂꯧꯕꯨꯛꯇ ꯑꯦ ꯍꯟꯗꯛ ꯍꯟꯗꯛꯇꯤ ꯂꯧ ꯃꯇꯝꯅꯤꯅ ꯄꯦꯔꯨꯛꯁꯨ ꯂꯩꯔꯔꯣꯏ ꯄꯤꯔꯨꯛ ꯍꯥꯏꯕ ꯅꯠꯇ꯭ꯔꯣ ꯃꯅꯥꯗ ꯁꯤꯡꯖꯨ ꯆꯥꯅꯕꯗꯣ
ꯂꯩꯔꯣꯏ ꯂꯩꯔꯣꯏ ꯊꯔꯣꯏꯗꯤ ꯂꯩꯔꯅꯤ
ꯊꯔꯣꯏ ꯈꯨꯟꯕ ꯆꯠꯄ ꯅꯨꯡꯉꯥꯏꯗꯣꯔꯤ ꯂꯧ ꯆꯠꯄꯕꯨꯗꯤ ꯇꯂꯦꯍꯦ ꯑꯩ ꯂꯦꯛꯁꯟ ꯃꯥꯡꯉꯅꯤ ꯑꯩꯒꯤ
ꯀꯝꯄ꯭ꯂꯦꯛꯁꯟ ꯁꯦꯝꯅꯤꯉꯥꯏ ꯌꯥꯝ ꯋꯥꯠꯂꯤ ꯀꯩꯅꯣ
ꯊꯥ ꯇꯔꯨꯛꯀꯨꯝꯕ ꯊꯕꯛ ꯇꯧꯗꯕꯤꯗ ꯊꯕꯛ ꯁꯨꯗꯕꯤꯗ ꯌꯨꯝꯗ ꯑꯗꯨꯝ ꯂꯩꯌꯦꯗꯅ ꯐꯃꯨꯡꯗ ꯑꯗꯒ ꯑꯁ ꯈꯔꯕꯨꯗꯤ ꯍꯦꯡ ꯐꯖꯊꯣꯛꯑꯦ ꯃꯆꯨꯗꯣ ꯑꯗꯨ ꯑꯗꯨꯒꯤ ꯌꯨꯝ ꯆꯠꯂꯗꯤ ꯀꯩ ꯑꯣꯅꯤ ꯑꯃꯨꯛ ꯑꯗꯨꯒꯤ ꯈꯟꯕꯗ ꯅꯨꯡꯉꯥꯏꯇꯦ
ꯣꯡꯌꯣꯡ ꯑꯣꯜꯂ ꯑꯣ
ꯉꯝꯃꯔꯣꯏꯗ ꯂꯧ ꯆꯠꯄꯒ ꯇꯜꯂꯦ ꯍꯩꯅꯗꯦ ꯌꯥꯝ ꯅꯣꯏꯁꯨ ꯂꯥꯛꯑꯣ ꯎꯝ ꯂꯧ ꯀꯨꯝ ꯂꯥꯛꯑꯣ
ꯑꯁ ꯚꯦꯀꯦꯁꯟ ꯚꯦꯀꯦꯁꯟ ꯄꯤꯔꯗꯤ ꯂꯥꯛꯀꯅꯤ
ꯎꯝ ꯌꯨꯝꯗꯁꯨ ꯇꯤꯟꯅꯅꯕ ꯏꯃꯥꯟꯅꯕꯤ ꯂꯣꯏꯅꯁꯨ ꯃꯔꯨꯞꯁꯤꯡꯁꯨ ꯂꯣꯏꯅ ꯈꯨꯟꯗ ꯂꯩꯇ꯭ꯔꯕꯅꯤꯅ ꯌꯨꯝꯗꯁꯨ ꯂꯩꯕ ꯅꯨꯡꯉꯥꯏꯔꯣꯏꯗ
ꯅꯃꯥꯟꯅꯕꯤ ꯑꯃꯗꯣ ꯀꯩꯅꯣ ꯄꯟꯗꯥꯗꯗꯤ ꯀꯥꯏꯗ
ꯃꯥꯁꯨ ꯀꯩꯅꯣꯗ ꯂꯩꯌꯦ ꯑꯣ ꯈꯪꯈ꯭ꯔꯦ ꯑꯗ ꯑꯥꯗ ꯂꯩꯕꯅꯦ ꯑꯗꯨꯗ ꯊꯕꯛ ꯇꯧꯔ ꯂꯩꯕꯅꯦ ꯍꯣꯔꯦꯟꯗꯤꯖꯤꯂꯨꯡ ꯃꯅꯥꯛꯇ ꯇꯨꯝꯃꯅꯤ
ꯀꯩ ꯒꯥꯔꯤꯗ ꯆꯠꯇꯣꯏꯕꯅ ꯈꯨꯟꯒꯤ ꯘꯔꯤꯗꯔꯥ
ꯑꯥꯎ ꯖꯦꯅꯤꯐꯔꯒꯤ ꯃꯃꯥꯗꯣ ꯇꯥꯕ꯭ꯔ
ꯇꯌꯦ ꯇꯥꯏꯌꯦ
ꯑꯝ ꯑꯁ ꯃꯣꯏꯗ ꯐꯣꯟ ꯇꯧꯕꯁꯨ ꯇꯜꯂꯦꯍꯦ ꯃꯣꯏꯁꯨ ꯊꯕꯛ ꯆꯤꯟꯕꯅꯤꯅꯀꯣ
ꯑꯣ ꯑꯗꯨꯅꯦ
ꯄꯇꯣ ꯃꯣꯏꯁꯨ ꯁꯥꯎꯅꯤꯡ ꯁꯥꯎꯅꯤꯡꯒꯅꯦꯕ ꯑꯩꯈꯣꯏꯅ ꯑꯃꯔꯞ ꯇꯧꯕꯗ ꯃꯣꯏꯅ ꯋꯥꯔꯤꯗꯨ ꯂꯣꯏꯅꯀꯣ ꯒ꯭ꯌꯥꯟ ꯇꯥꯅꯕ ꯑꯗꯨ ꯑꯗꯨ ꯂꯣꯏꯅ ꯍꯥꯏꯕꯤꯔꯗꯤ ꯐꯥꯕ ꯃꯣꯏꯁꯨ ꯑꯗꯨ ꯅꯠꯇ ꯑꯩꯩꯗ ꯍꯣꯔꯦꯟ ꯑꯃꯨꯛ ꯇꯧꯔꯛꯀꯦ ꯍꯥꯏꯔꯒ ꯑꯃꯨꯛ ꯇꯧꯔꯛꯇ꯭ꯔꯦ ꯑꯗꯨꯅ ꯑꯩꯅ ꯑꯃꯨꯛ ꯇꯧꯕꯗꯨꯁꯨ ꯑꯗꯨꯨ ꯁꯥꯎꯅꯤꯡꯒꯅꯤ ꯆꯈꯠ ꯆꯈꯠ ꯇꯧꯕꯗꯣ ꯌꯥꯝ ꯄꯥꯝ ꯍꯩꯅꯗꯦ
ꯒꯥꯔꯤꯁꯨ ꯃꯣꯏꯒꯤ ꯒꯥꯔꯤꯁꯨ ꯈꯔ ꯊꯦꯡꯕꯅꯦ ꯆꯠꯄꯗꯨ
ꯄꯣꯠ ꯆꯩꯕꯨꯗꯤ ꯂꯣꯏꯅ ꯍꯥꯞ ꯆꯟꯈ꯭ꯔꯦ ꯉꯁꯥꯏ ꯒꯥꯔꯤꯗ ꯑꯁ ꯑꯩ ꯏꯇꯣꯝꯗ ꯄꯦꯛꯀꯤꯡ ꯇꯧꯕꯅꯦ ꯑꯩ ꯀꯞꯅꯤꯡꯉꯕꯅꯦ ꯑꯗꯨꯗ ꯑ ꯑꯃꯗꯣ
ꯎꯝ
ꯃꯃꯥꯟꯅꯕꯒ ꯂꯥꯛꯑꯒ ꯨꯖꯨꯝꯕꯣ ꯕꯣꯛꯁꯀ ꯒ ꯌꯥꯝ ꯄꯨꯔꯛ ꯃꯥꯅ ꯑꯃꯨꯛ ꯄꯦꯛꯀꯤꯡ ꯇꯧꯕꯤꯔꯕꯅꯦ ꯑꯩ ꯇꯧꯐꯝ ꯀꯔꯤꯝ ꯈꯪꯗ꯭ꯔꯦꯕ ꯂꯦꯞꯄꯒ ꯂꯩꯔꯤꯅꯦ
ꯎ ꯎ ꯎꯝ
ꯃꯥꯅ ꯕꯂꯦꯡꯀꯦ ꯀꯩꯀꯥꯗꯨꯁꯨ ꯖꯝꯕꯣ ꯕꯣꯛꯁꯇ ꯂꯣꯏꯅ ꯄꯦꯛꯀꯤꯡ ꯇꯧꯕꯤꯔꯦ ꯒ꯭ꯌꯥꯁ ꯁꯤꯂꯤꯟꯗꯔꯒ ꯆꯥꯗꯣ ꯂꯧꯊꯣꯛꯄꯤꯔꯦ ꯒꯥꯁꯂꯦꯞꯄꯨꯗꯤ ꯑꯩ ꯄꯨꯗ꯭ꯔꯦ
ꯑꯣ
ꯄꯤꯊꯣꯛꯈ꯭ꯔꯦ ꯃꯤꯉꯣꯟꯗ ꯍꯥꯏꯗꯤ ꯑꯗꯨꯗꯤ ꯑꯩꯒꯤ ꯅꯠꯇꯦꯕ ꯏꯃꯥꯟꯅꯕꯤꯅ ꯑꯩꯒꯤ ꯑꯃꯨꯛ ꯄꯤꯔꯛꯄꯗꯣ ꯑꯈꯣꯏ ꯃꯥꯅꯁꯨ ꯄꯨꯔꯛ ꯇ꯭ꯔꯨꯁꯨ ꯌꯥꯏꯗ ꯅꯃꯥꯟꯅꯕꯤꯗ ꯀꯅꯥꯅꯣꯝꯗ ꯑꯗꯨꯝ ꯄꯤꯊꯣꯛꯈ꯭ꯔꯣ ꯍꯥꯏꯕ ꯄꯣꯠ ꯆꯩꯗꯣ ꯌꯥꯝꯕꯅꯩ ꯏꯇꯣꯝꯇꯅꯤꯅ ꯄꯣꯠ ꯆꯩꯩ ꯌꯥꯝꯃꯗꯤ ꯇꯜꯂꯦꯗꯅ
ꯎꯝ
ꯏꯁ ꯉꯁꯤ ꯃꯥ ꯂꯥꯛꯇ꯭ꯔꯗꯤ ꯑꯩꯅꯦ ꯀꯞ ꯀꯞꯇꯣꯏꯅꯦ ꯄꯦꯛꯀꯤꯡꯗꯣ ꯇꯧꯕ ꯍꯩꯇ꯭ꯔꯦ ꯌꯨꯝ ꯆꯠꯄ ꯍꯥꯏ ꯄꯣꯠ ꯆꯩ ꯃꯌꯥꯝ ꯂꯣꯏꯅ ꯄꯨꯒꯅꯤꯗꯅ
ꯍꯌꯦꯡ ꯆꯠꯇꯣꯏꯕ
ꯎꯝ ꯍꯌꯦꯡ ꯑꯌꯨꯛ ꯆꯠꯇꯣꯏꯕ ꯌꯦꯁ ꯑꯌꯨꯛꯇ ꯨ ꯇꯨꯝꯁꯤꯠ ꯑꯃꯨꯛ ꯐꯥꯔꯔꯣꯏ ꯅꯪ ꯉꯔꯥꯡ ꯕꯣꯜ ꯌꯦꯡꯕ꯭ꯔꯣ ꯀꯅꯥꯒꯤ ꯐꯦꯟꯅꯣ ꯔꯣꯅꯦꯜꯗꯣꯔꯣ ꯃꯩꯁꯤꯔꯣ ꯀꯔꯝꯕꯅꯣ ꯕ꯭ꯔꯥꯖꯤꯜꯂꯣ ꯑꯣ ꯑꯁ ꯃꯦꯁꯤꯒꯤ ꯐꯦꯟꯁꯤꯡꯁꯦ ꯌꯥꯝ ꯀꯩꯅꯣ ꯐꯠꯇꯕ ꯌꯥꯝꯁꯨ ꯌꯥꯎꯋꯦ ꯐꯕꯁꯨ ꯌꯥꯎꯗꯤ ꯌꯥꯎꯋꯦ ꯑꯗꯨ ꯑꯣꯏꯔꯁꯨ ꯑꯌꯥ ꯑꯅꯝꯕ ꯃꯦꯁꯤꯒꯤꯁꯦ ꯈꯔ ꯐꯠꯇ꯭ꯔꯦ
ꯔꯣꯅꯦꯜꯗꯣꯅ ꯒꯣꯜ ꯆꯟꯒꯅꯤ ꯆꯜꯂꯣꯏ ꯑꯗꯨꯝ ꯉꯥꯡꯐꯝ ꯊꯤꯔ ꯂꯩ ꯑꯩꯗꯤ ꯁꯇꯦꯇꯁ ꯇ ꯌꯦꯡꯉꯤꯅꯤꯅꯦ ꯍꯥ ꯋꯥꯜ ꯑꯧ
ꯍꯣꯏ ꯁꯇꯦꯇꯁ ꯇ ꯁꯇꯦꯇꯁ ꯇ ꯋꯥꯔꯜ